ꯍꯜꯂꯣ
ꯍꯜꯂꯣ
ꯅꯨꯉꯥꯢꯔꯤꯕꯣ
ꯅꯨꯡꯉꯥꯏꯔꯤꯌꯦ ꯅꯨꯡꯉꯥꯏꯔꯤꯌꯦ
ꯀꯩ ꯇꯧꯔꯝꯃꯤꯅꯣ
ꯑꯩꯔꯣ ꯐꯝꯃꯝꯕꯅꯦ
ꯑꯣ
ꯥꯆꯥꯛ ꯆꯥꯛ ꯉꯥꯏꯕ ꯑꯣꯏꯅ ꯐꯝꯃꯝꯃꯤ
ꯑꯣ ꯆꯥꯛ ꯂꯣꯢꯗꯔꯤꯕꯣ ꯅꯣꯏ ꯢꯅꯝꯃꯅ ꯊꯣꯡꯉꯤꯔꯣ
ꯑꯥꯎ ꯊꯣꯡꯍꯧꯔꯤꯌꯦ
ꯎ ꯎꯝ ꯅꯣꯏ ꯅꯣꯏ ꯢ ꯢꯅꯥꯝꯃ ꯂꯥꯛꯄꯗꯩ ꯋꯥꯏ ꯁꯪꯉꯝꯃꯅꯤ
ꯁꯪꯉꯦ ꯍꯥꯍꯥ
ꯑꯩꯈꯣꯏꯗꯤ ꯑꯩꯈꯣꯏ ꯆꯥꯗꯦ ꯑꯩꯅꯅꯦ ꯐꯣꯟ ꯇꯧꯔꯛꯏꯖꯦ ꯅꯪꯗꯣ ꯃꯔꯨꯞ ꯃꯔꯨꯞ ꯅꯍꯥꯟ ꯑꯃꯨꯛ ꯃꯔꯨꯞ ꯌꯥꯎꯋꯦ ꯀꯥꯏꯅ ꯍꯥꯏꯌꯦꯕ ꯑꯗꯨꯗ ꯀꯩꯩꯅꯣꯃꯦ ꯅꯪ ꯌꯥꯎꯔꯤꯗꯣ ꯑꯝꯇ ꯍꯪꯒꯦꯅ ꯇꯧꯔꯛꯄ ꯑꯇꯣꯞꯄ ꯃꯆꯔꯨꯞꯀꯤ ꯀꯤ ꯀꯩ ꯁꯨꯝ ꯍꯪꯒꯦ ꯇꯧꯕ ꯍꯣ ꯑꯗꯨꯒꯤ
ꯑꯣ ꯑꯣ ꯑꯗꯣ ꯅꯪ ꯍꯥꯏꯗꯤ ꯌꯥꯎꯒꯦꯅ ꯈꯜꯂꯤꯔꯣ
ꯍꯣꯏ ꯌꯥꯎꯖꯤꯔꯅ ꯈꯟꯕ ꯑꯗꯣ ꯄꯩꯁꯥ ꯌꯥꯝ ꯊꯥꯡꯕꯕꯨꯗꯤ ꯌꯥꯎꯕ ꯉꯝꯃꯣꯏꯕ ꯑꯗꯨ ꯑꯣꯏꯇꯥꯔꯒꯁꯨ ꯑꯩꯗꯣ ꯃꯔꯨꯞꯇꯨ ꯁꯨꯝ ꯑꯃꯐꯥꯎ ꯌꯥꯎꯗꯔꯤꯕ ꯑꯣꯏꯕꯩ ꯀꯃꯥꯏ ꯀꯃꯥꯏꯅꯅꯣ ꯍꯥꯏꯗꯤ ꯌꯨꯝꯗ ꯀꯩꯗ ꯑꯍꯟꯈꯩꯅ ꯍꯧꯕꯗꯨ ꯅꯠꯇꯦꯕ ꯁꯨꯝ ꯑꯩꯈꯣꯏꯒꯨꯝꯕ ꯑꯩꯈꯣꯏ ꯑꯁꯪ ꯑꯁꯪꯩ ꯏꯃꯥꯟꯅꯕꯤ ꯑꯈꯣꯏ ꯒꯔ꯭ꯨꯞꯈꯩ ꯍꯥꯅꯕꯤ ꯑꯗꯨꯅꯦꯕꯗꯣ ꯑꯃꯥꯏꯅ ꯇꯧꯕꯗ ꯀꯃꯥꯏ ꯀꯃꯥꯏꯅ ꯇꯧꯅꯒꯦꯅ ꯑꯩꯗꯣ ꯈꯪꯒꯦ ꯇꯧꯕ ꯑꯗꯒꯤꯅꯦ ꯅꯪ ꯈꯪꯕ꯭ꯔꯥꯅ ꯎꯝ
ꯎꯝ ꯑꯩꯈꯣꯏ ꯃꯁꯦꯟ ꯍꯧꯅꯕꯗꯤ ꯃꯤꯖꯦ ꯍꯦꯛꯇ ꯌꯥꯝꯃꯛꯇꯦꯕꯀꯣ ꯃꯤ ꯀꯩꯅꯣꯃꯨꯛꯇ ꯑꯣꯏꯌꯦꯕ ꯑꯥ ꯀꯨꯟꯃꯨꯛ ꯀꯨꯟꯃꯉꯥꯃꯨꯛ ꯁꯥꯢ ꯈꯛꯇ ꯑꯣꯏꯑꯕ ꯑꯗꯨꯅ ꯄꯩꯁꯥꯁꯦ ꯌꯥꯝ ꯇꯥꯗꯕꯅꯦꯕ ꯅꯪꯅ ꯀꯩꯒꯨꯝꯕ ꯂꯥꯛ ꯇꯥꯕ ꯒꯨꯝꯕ ꯑꯗꯨꯃꯥꯏꯅ ꯌꯥꯎꯅꯤꯡꯉꯗꯤ ꯥꯑꯥ ꯑꯩꯗꯁꯨ ꯑꯗꯨꯝꯕꯗꯨꯗꯤ ꯀꯥꯚꯏꯗꯤ ꯌꯨꯝꯗ ꯍꯧꯕꯗꯨꯅ ꯐꯕ ꯕꯅꯦꯕꯀꯣ ꯑꯄꯤꯛ ꯑꯌꯥꯝꯕꯅ ꯑꯩꯈꯣꯏ ꯇꯧꯔꯤꯁꯤꯗꯤ ꯑꯄꯤꯛꯄ ꯉꯥꯛꯇꯅꯦꯕ ꯍꯥꯏꯗꯤ ꯑꯩꯈꯣꯏ ꯂꯥꯏꯔꯤꯛ ꯇꯝꯃꯤꯟꯅꯕ ꯃꯁꯦꯟꯒꯩ ꯍꯧꯅꯔꯒ ꯇꯧꯕꯅꯤꯅ ꯂꯤꯁꯤꯡ ꯊꯥꯡꯕ ꯑꯟ ꯑꯥ ꯂꯤꯁꯤꯡꯗꯤ ꯀꯌꯥꯕꯨ ꯊꯥꯡꯅꯗꯦ ꯑꯅꯤ ꯑꯍꯨꯝ ꯍꯨꯝ ꯁꯨꯃꯥꯏꯅ ꯊꯥꯡꯅꯕꯅꯦꯕꯀꯣ ꯃꯤ ꯑꯃꯅ ꯁꯦꯔꯦꯜ ꯑꯗꯣ ꯅꯪꯅ ꯌꯥꯎꯅꯤꯡꯕ ꯃꯁꯤꯡ ꯌꯥꯎꯕꯗꯤ ꯑꯗꯨꯝ ꯌꯥꯏꯌꯦ
ꯎꯝ ꯑꯩꯁꯨ ꯂꯥꯛꯇꯥꯥꯕꯤꯒꯗꯤ ꯌꯥꯎꯔꯔꯣꯏꯌꯦ
ꯑꯣ ꯑꯗꯨ ꯑꯣꯏꯗꯤ ꯅꯪꯅ ꯑꯥ
ꯑꯗꯨ ꯌꯧꯅ ꯊꯥꯡꯅꯕ ꯄꯩꯁꯥꯗꯣ ꯀꯩꯁꯨ ꯑꯩ ꯊꯣꯛ ꯅꯠꯇꯦꯕ ꯁꯨꯝ ꯆꯨꯝꯅ ꯁꯨꯝ ꯈꯖꯤꯛ ꯈꯖꯤꯛ ꯂꯩꯕꯗꯣ ꯇꯨꯡꯖꯟ ꯔꯒꯥ ꯇꯦꯛ ꯇꯦꯛ ꯁꯨꯝ ꯑꯩꯉꯣꯟꯗ ꯁꯨꯝ ꯇꯨꯝꯁꯤꯜꯂ ꯂꯩꯕꯗꯨꯒ ꯑꯗꯨꯃꯥꯏꯅ ꯑꯃ ꯌꯥꯎꯊꯣꯛꯈꯤꯕꯗꯨꯅ ꯋꯥꯏ ꯁꯪꯉꯤꯗꯅ ꯑꯩꯉꯣꯟꯗ ꯂꯩꯕ ꯍꯥꯏꯁꯤꯗꯤ ꯅꯣꯡ ꯐꯤꯗꯣꯛ ꯀꯩꯅꯣꯝ ꯁꯤꯖꯤꯟꯅꯔ ꯀꯥꯟꯗ ꯐꯇ ꯂꯥꯎꯅ ꯍꯦꯛꯇ ꯁꯤꯖꯤꯟꯅꯊꯣꯛꯈꯤꯗꯅ ꯏꯁꯥꯒꯤ ꯐꯤꯔꯣꯟꯜꯃꯛꯇ ꯑꯣꯏꯔꯁꯨ ꯂꯩꯕ ꯈꯣꯠꯄ ꯑꯁꯃꯥꯏ ꯀꯩꯅꯣꯝ ꯆꯥꯅꯤꯡꯉꯛꯄꯗ ꯑꯣꯏꯔꯣ ꯍꯦꯛꯇ ꯐ꯭ꯔꯤ ꯑꯣꯏꯅ ꯆꯥꯊꯣꯛꯈꯤ ꯈꯤꯕ ꯑꯗꯨ ꯁꯔꯛꯇꯨꯝ ꯎꯝ ꯈꯔꯐꯒ ꯑꯗꯨꯃꯥꯏꯅ ꯇꯨꯡꯁꯤꯜꯈꯧꯕꯗꯣ ꯍꯌꯦꯡ ꯃꯐꯝ ꯈꯪꯅ ꯀꯩꯅꯣꯝꯃ ꯁꯤꯖꯤꯟꯅꯕꯅ ꯐꯩꯗꯅ ꯑꯗꯨ ꯈꯟꯕꯒꯤ ꯑꯩꯗꯣ ꯁꯨꯝ ꯇꯦꯛꯇꯦꯛ ꯌꯥꯎꯒꯦꯅ ꯈꯟꯕꯅꯦꯕ ꯌꯥꯝꯅ ꯍꯦꯟꯅ ꯑꯆꯥꯎꯕ ꯀꯩꯀꯥ ꯌꯥꯎꯒꯦ ꯈꯟꯕꯩ ꯅꯠꯇꯦꯕ ꯑꯗꯨꯗꯨꯒꯤ ꯑꯩꯅ ꯁꯨꯝꯕ ꯃꯆꯥ ꯃꯁꯨꯒꯤꯁꯤꯗꯤ ꯀꯩꯁꯨ ꯈꯨꯂꯛ ꯂꯩꯔꯦꯜꯗꯗꯤ ꯇꯧꯅꯗꯦꯗꯅ ꯑꯗꯨꯅ ꯑꯩꯈꯣꯏꯒꯨꯝꯕ ꯑꯩꯈꯣꯏ ꯃꯁꯦꯜ ꯈꯤꯇꯪ ꯇꯧꯅꯕꯗ ꯑꯣꯏꯅ ꯇꯧꯏꯗꯅ
ꯃꯥꯅꯦ ꯃꯥꯅꯦ ꯑꯍꯟꯒꯩꯅꯗꯤ ꯃꯔꯨꯞ ꯀꯩꯅꯣꯒꯨꯝꯕꯁꯦ ꯀꯩ ꯍꯥꯏꯗꯣꯏꯅꯣ ꯁꯨꯃꯥꯏꯅ ꯃꯔꯨꯞ ꯃꯆꯥ ꯃꯁꯨꯨꯁꯨꯦ ꯃꯣꯏꯗꯤ ꯌꯥꯎ ꯗꯦꯕ ꯁꯦꯟꯐꯝꯗꯣ ꯌꯥꯝ ꯆꯥꯎꯅ ꯈꯪꯗꯕꯅꯤꯅ ꯆꯥꯎꯅ ꯐꯪꯗꯦꯗꯅ ꯑꯩꯈꯣꯏꯅ ꯍꯧꯕꯗꯣ ꯃꯃꯥꯡꯒꯤꯗꯗꯤꯅꯦ ꯃꯤ ꯀꯨꯟ ꯃꯉꯥ ꯍꯧꯋꯦꯕꯀꯣ ꯂꯤꯁꯤꯡ ꯑꯅꯤ ꯑꯅꯤ ꯊꯥꯡꯉꯒ ꯑꯗꯨ ꯌꯥꯡꯈꯩ ꯇꯥꯗ꯭ꯔꯥ ꯑꯗꯣ ꯊꯥꯗꯣ ꯃꯤꯗꯨꯒꯤ ꯃꯁꯤꯡ ꯇꯧꯔꯥꯅꯤ ꯑꯗꯨꯗꯨꯒ ꯑꯦꯖꯦꯟꯒꯤ ꯑꯃꯗꯤ ꯀꯛꯀꯅꯤ ꯑꯦꯖꯦꯟꯒꯤ ꯍꯥꯏꯗꯤ ꯅꯪꯅ ꯊꯥꯡꯕꯗꯣ ꯀꯨꯟ ꯃꯉꯥꯔꯛ ꯊꯥꯡꯕ ꯍꯥꯏꯗꯣ ꯑꯦꯖꯦꯟꯒꯤ ꯑꯃ ꯀꯛꯑꯅꯤ ꯑꯗꯨꯒꯅꯦ ꯅꯪ ꯖꯦ ꯀꯩꯒꯨꯝ ꯐꯪꯒ꯭ꯔꯥꯗꯤꯅꯦ ꯁꯦꯟꯗꯣꯏ ꯍꯥꯞ ꯄꯛꯀꯥꯗꯣꯏꯅꯦꯕ ꯁꯦꯟꯗꯣꯏꯗꯣ ꯂꯤꯁꯤꯡ ꯑꯅꯤꯗꯗꯤ ꯂꯨꯄꯥ ꯆꯥꯅꯤ ꯑꯣꯏꯔꯝꯒꯅꯤ ꯑꯗꯨꯃꯥꯏꯅ ꯂꯧꯕꯅꯤ ꯂꯤꯁꯤꯡꯒꯤ ꯆꯥꯝ ꯆꯥꯝꯃ ꯑꯃꯝ ꯑꯣꯏꯔ ꯑꯣꯏꯔꯝꯗꯧ ꯃꯥꯜꯂꯦ ꯑꯈꯣꯏꯅ ꯇꯧꯕꯗꯣ ꯑꯅꯤ ꯑꯅꯤ ꯑꯗꯨꯃꯥꯏꯅ ꯂꯧ ꯒꯤꯕꯅꯦꯕ ꯑꯗꯣ ꯅꯪ ꯌꯥꯎꯅꯤꯡꯉꯗꯤꯅꯦ ꯍꯟꯗꯛ ꯑꯃ ꯍꯧꯅꯤꯅꯦ ꯍꯥꯏꯅꯕꯅꯦ ꯑꯃꯨꯛ ꯑꯗꯣ ꯑꯌꯥꯝꯕꯅꯅꯦ ꯑꯈꯣꯏ ꯃꯔꯨꯞꯇꯣ ꯍꯥꯏꯗꯤ ꯀꯥꯏꯗꯦꯕ ꯃꯤꯁꯤꯡꯗꯣ ꯂꯣꯏꯅ ꯃꯥꯏ ꯃꯥꯒꯤ ꯒꯠꯖ ꯑꯃꯃꯝꯗ ꯂꯩꯅꯕꯒꯤ ꯄꯩꯁꯥ ꯊꯥꯅꯗ꯭ꯔꯥꯗꯤ ꯏꯀꯥꯏꯅꯕꯤꯗꯣ ꯑꯗꯩꯗꯤ ꯗꯦꯠꯁꯦ ꯁꯝꯅ ꯍꯥꯏꯔꯕꯗ ꯗꯦꯠ ꯐꯤꯞꯇꯤꯟꯗ ꯄꯩꯁꯥꯖꯦ ꯎꯝ ꯊꯥꯡꯗꯣꯏꯅꯦ ꯈꯜꯂꯗꯤ ꯊꯥꯔꯇꯤꯟ ꯁ꯭ꯋꯥꯏꯗꯒꯤ ꯄꯩꯁꯥꯁꯦ ꯄꯤꯈꯠꯂꯛꯅꯕ ꯒ꯭ꯔꯨꯞ ꯇ ꯃꯦꯁꯦꯁ ꯇꯔꯔꯔ ꯊꯥꯅꯔꯛꯑꯅꯦꯕ ꯑꯗꯨꯗꯨꯒ ꯑꯗꯨꯝ ꯍꯥꯏꯅꯔꯦ ꯑꯗꯨꯅ ꯃꯤꯁꯨ ꯏꯀꯥꯏꯅꯕꯅꯤꯅ ꯁꯥꯥꯠ ꯁꯥꯠ ꯁꯥꯠ ꯁꯝꯅ ꯍꯥꯏꯔꯕꯗ ꯄꯥꯈꯪ ꯂꯩꯁꯥꯕꯤ ꯉꯥꯛꯇꯅꯦꯕ ꯌꯥꯎꯔꯤꯗꯣ ꯑꯗꯨꯅ ꯑꯗꯨꯝ ꯊꯥꯡꯅꯔꯛꯄꯅꯦ ꯌꯥꯝ ꯊꯨꯅ ꯅꯪ ꯌꯥꯎꯅꯤꯡꯉꯗꯤ ꯑꯩ ꯑꯗꯨꯝ ꯍꯥꯏꯒꯤꯒꯦ
ꯍꯣꯏ ꯌꯥꯎꯅꯤꯡꯉꯦ ꯑꯗꯨꯝ ꯃꯊꯪ ꯍꯥꯏꯗꯤ ꯁꯨꯝ ꯏꯀꯨꯏ ꯀꯨꯏꯗꯅ ꯑꯅꯧꯕ ꯑꯃ
ꯍꯥꯏꯕꯤꯌꯣ ꯑꯩꯩꯗꯣ ꯁꯨꯝ ꯄꯩꯁꯥ ꯅꯨꯡꯁꯥꯒꯗꯤ ꯂꯣꯏꯅ ꯍꯥꯏꯗꯤ ꯈꯔ ꯈꯔ ꯇꯨꯡꯖꯟꯂꯒ ꯊꯧꯔꯥꯡ ꯇꯧꯔꯒ ꯗꯨꯝ ꯂꯩ ꯂꯩꯔꯕꯅꯦꯕ ꯑꯗꯨꯅ ꯍꯥꯏ ꯊꯥ ꯑꯃ ꯀꯩ ꯑꯃ ꯑꯩ ꯄꯩꯁꯥ ꯈꯔ ꯃꯔꯥꯡ ꯀꯥꯏꯗ꯭ꯔꯦ ꯍꯥꯏꯔꯁꯨ ꯑꯩ ꯁꯨꯃꯥꯏꯅ ꯍꯥꯟꯅ ꯇꯨꯡꯖꯜꯂꯒ ꯂꯩꯕ ꯑꯣꯏꯕꯅꯤꯅ ꯑꯗꯨꯝ ꯌꯥꯔꯅꯦꯅ ꯈꯟꯕꯗꯣ ꯑꯩꯅ ꯑꯗꯨꯝ ꯂꯤꯞꯇꯅꯁꯨ ꯑꯗꯨꯝ ꯊꯝꯖꯜꯂꯒ ꯑꯗꯨꯃꯥꯏꯅ ꯑꯃ ꯌꯥꯎꯒꯦꯅ ꯑꯗꯨꯒꯤ ꯄ꯭ꯂꯥꯟ ꯂꯩꯕꯅꯦꯕ ꯁꯦꯟꯗꯣꯏ ꯌꯥꯎꯑꯦ ꯍꯥꯏꯕꯗꯣ ꯑꯗꯨꯁꯨ ꯐ ꯍꯥꯏꯗꯤ ꯑꯩ ꯀꯨꯏꯅ ꯐꯪꯗ ꯇꯥꯔ ꯒꯗꯤ ꯁꯦꯟꯗꯣꯏ ꯌꯥꯎꯔꯗꯤ ꯐꯪꯀꯠ ꯍꯦꯟꯀꯠꯂꯛꯀꯗꯣꯏꯅꯤꯗꯅ ꯑꯗꯨꯗꯣ ꯄꯥꯝꯕ ꯑꯩꯅ ꯑꯗꯣ ꯅꯠꯇ꯭ꯔꯗꯤ ꯁꯦꯟꯙꯣꯏ ꯌꯥꯎꯗꯕꯤ ꯑꯣꯏꯔꯗꯤ ꯑꯗꯨꯝ ꯁꯦꯝꯐꯨꯗ ꯇꯨꯡꯁꯤꯟꯕꯒ ꯆꯞ ꯃꯥꯟꯅꯗꯣꯏꯅꯤꯗꯅ ꯑꯃꯔꯣꯝꯗ
ꯎꯝ ꯑꯩꯈꯣꯏꯒꯤꯗꯣ ꯁꯨꯃꯥꯏ ꯇꯧꯕꯅꯦ ꯑꯑꯑ ꯑꯑ ꯊꯥꯡꯕꯁꯦ ꯍꯟꯇꯛ ꯑꯃ ꯐꯪꯉꯒ ꯂꯣꯏꯔꯅꯦꯕ ꯑꯩꯅ ꯌꯥꯎꯔꯤꯗꯣ ꯑꯗꯨ ꯍꯦꯛ ꯂꯣꯏꯕꯒ ꯑꯃꯃꯨꯛ ꯍꯧꯕꯒꯤ ꯍꯥꯏ ꯍꯥꯏꯅꯕꯅꯦꯕ ꯑꯗꯣ ꯃꯤꯗꯣ ꯊꯤꯕꯗꯤ ꯍꯧꯔꯕꯅꯦ ꯑꯗꯨꯑꯣꯏꯗꯤ ꯑꯩ ꯅꯪꯒꯤ ꯅꯃꯤꯡ ꯄꯥꯜꯍꯟꯈ꯭ꯔꯒꯦ ꯑꯗꯣ ꯅꯪ ꯑ ꯁꯤꯌꯔ ꯀꯌꯥ ꯌꯥꯎꯒꯦ ꯍꯥꯏꯅꯣ ꯍꯥꯏꯗꯤ ꯅꯪꯅ ꯌꯥꯎꯅꯤꯡꯕ ꯃꯁꯤꯡ ꯑꯃ ꯑꯅꯤ ꯑꯗꯨꯝ ꯂꯣꯏ ꯌꯥꯎ ꯌꯥꯏꯑꯕꯀꯣ ꯑꯗꯨꯒ ꯅꯪꯅ ꯐꯪꯅꯤꯡꯕ ꯅꯪꯒꯤ ꯁꯦꯔꯦꯜꯗꯣ ꯍꯥꯏꯗꯤ ꯑꯩ ꯑꯥꯍꯥꯟꯕ ꯕꯗ ꯂꯧꯒꯦ ꯅꯠꯇ꯭ꯔꯒ ꯃꯅꯤꯡꯗ ꯑꯣꯏꯅ ꯂꯧꯖꯒꯦ ꯑꯗꯨꯃꯥꯏꯅ ꯍꯥꯏꯕꯗꯣ ꯑꯗꯨꯝꯕꯗꯨꯁꯨ ꯑꯗꯨꯝ ꯍꯥꯏꯔꯛꯑꯣ ꯑꯗꯣ ꯅꯪꯒꯤ ꯁꯤꯌꯔ ꯑꯄꯥꯝꯕꯗꯣ ꯍꯥꯏꯗꯤ ꯏꯈꯠꯍꯟꯒ꯭ꯔꯒꯦꯕ ꯃꯣꯏꯗꯣ ꯎꯝ ꯊꯨꯅ ꯍꯧꯖꯜꯂꯛ ꯑꯩꯈꯣꯏꯖꯦ ꯍꯦꯛ ꯂꯣꯏꯕꯒ ꯍꯧꯖꯦ ꯍꯥꯏꯕꯅꯤꯅ ꯃꯤꯗꯣ ꯑꯃꯨꯛ ꯊꯤꯗꯣꯏꯅꯦ ꯑꯗꯩꯗꯤ ꯃꯤꯖꯤ ꯌꯥꯎꯅꯤꯡꯉꯦ ꯍꯥꯏꯒꯅ ꯖꯨ ꯃꯐꯝ ꯈꯪꯗ꯭ꯔ ꯈꯪ ꯍꯥꯏꯗꯤ ꯈꯪꯗ꯭ꯔꯗꯤ ꯀꯤꯁꯨ ꯀꯤꯗꯅꯥ ꯑꯗꯩꯗꯤ ꯑꯩꯈꯣꯏꯅꯖꯨ ꯃꯤꯖꯦ ꯁꯨ ꯗ꯭ꯔꯗꯤ ꯍꯧꯕ ꯑꯃꯨꯛ ꯌꯥꯔꯣꯏꯗꯣꯏꯅꯦꯕ ꯑꯗꯣ ꯅꯪ ꯀꯌꯥ ꯍꯥꯞꯐꯜꯂꯣ ꯍꯥꯏꯅꯣ
ꯑꯣ ꯑꯗꯨꯗꯣ ꯆꯞ ꯆꯥꯅ ꯊꯥ ꯑꯝꯗ ꯂꯨꯄꯥ ꯀꯌꯥ ꯊꯥꯡꯗꯣꯏꯅꯣ
ꯊꯥ ꯑꯝꯗ ꯂꯨꯄꯥ ꯂꯤꯁꯤꯡ ꯑꯅꯤ ꯑꯅꯤ ꯑꯗꯣ ꯑꯈꯣꯏ ꯃꯁꯦꯟ ꯉꯥꯡꯅꯔꯖꯨ ꯌꯥꯏ ꯅꯪꯅ ꯎꯝ ꯍꯥꯏꯗꯤꯅꯦ ꯅꯪꯅꯅꯦ ꯈꯤꯇꯪ ꯆꯥꯎꯈꯠꯍꯟꯅꯤꯡꯉꯦ ꯄꯩꯁꯥꯗꯣ ꯍꯥꯏꯗꯤ ꯑꯅꯤ ꯅꯠꯇꯕꯤꯗ ꯑꯍꯨꯝ ꯑꯣꯏꯅ ꯊꯥꯡ ꯊꯥꯡꯁꯤꯅꯦ ꯃꯤ ꯑꯃꯃꯝꯅ ꯍꯥꯏꯕꯗꯣ ꯅꯪꯒꯤꯁꯨ ꯑꯄꯥꯝꯕ ꯃꯣꯠ ꯐꯣꯡꯇꯣꯔꯛꯑꯣ ꯑꯗꯣ ꯑꯩꯅ ꯑꯗꯨꯝ ꯍꯥꯏ ꯑꯦꯖꯦꯟꯗꯨꯗ
ꯑꯗꯨꯝ ꯑꯗꯨꯝ ꯌꯥ ꯁꯨꯃꯥꯏꯅ ꯑꯗꯨꯒꯤ ꯆꯥꯡꯗꯨꯗ ꯇꯧꯕ ꯑꯗꯨꯝ ꯌꯥꯔꯦ ꯑꯗꯣ ꯑꯩꯒꯤ ꯃꯤꯡꯗꯣ ꯑꯩ ꯑꯃ ꯄꯥꯡꯈꯠꯈ꯭ꯔꯣ ꯌꯥꯔꯦ ꯌꯥꯝꯗꯤ ꯌꯥꯎꯔꯣꯏꯒꯦ ꯑꯩꯖꯨ ꯍꯥꯏ ꯍꯥꯏꯗꯤ ꯄꯩꯁꯥꯗꯣ ꯌꯥꯝꯈꯠꯂꯛꯑꯥꯗꯤ ꯁꯣꯏꯕꯗꯨꯗꯤ ꯅꯨꯡꯉꯥꯏꯗꯅ ꯑꯗꯨꯅ ꯉꯝꯕꯗꯣ ꯈꯇꯪ ꯇꯧꯒꯦꯕ
ꯃꯥꯟꯅꯦ ꯃꯥꯟꯅꯦ ꯑꯗꯨꯁꯨ ꯆꯨꯝꯃꯦ ꯍꯥꯏꯗꯤ ꯂꯥꯛꯐꯝ ꯂꯩꯇ꯭ꯔꯒ ꯃꯌꯥꯝ ꯌꯥꯎꯁꯟꯕꯗꯣꯀꯣ ꯑꯗꯨꯏꯗꯤ ꯑꯗꯨꯝ ꯅꯪꯒꯤ ꯑꯃ ꯄꯥꯜꯍꯟꯒ꯭ꯔꯒꯦ ꯑꯗꯣ ꯑꯦꯖꯦꯟ ꯍꯥꯏꯖꯦ ꯑꯈꯣꯏꯒꯤꯗꯤ ꯍꯥꯏꯗꯤ ꯎꯝ ꯑꯈꯣꯏ ꯃꯁꯦꯟ ꯉꯥꯛꯇꯅꯤꯅ ꯑꯄꯥꯝꯕ ꯑꯎ ꯃꯣꯠꯁꯨ ꯐꯣꯡꯗꯣꯛꯅꯔꯒ ꯑꯗꯨꯝ ꯁꯤꯟꯕꯅꯦꯕꯀꯣ ꯑꯗꯨꯏꯅꯦ ꯑꯩꯅ ꯅꯪ ꯄꯩꯁꯥ ꯃꯁꯤꯡ ꯄꯥꯝꯕ꯭ꯔꯥ ꯑꯗꯨꯗꯨ ꯀꯥꯏ ꯍꯪꯉꯤꯗꯣ
ꯄꯥꯝꯗ꯭ꯔꯦꯗ ꯑꯩꯕꯨꯗꯤ ꯑꯗꯨ ꯑꯗꯨꯝ ꯑꯣꯏꯔꯦ ꯑꯗꯣ ꯃꯤ ꯃꯌꯥꯝꯒꯤ ꯃꯇꯨꯡꯏꯟꯅ ꯍꯥꯏꯅꯔꯛꯑꯁꯨ ꯑꯗꯨꯝ ꯅꯪ ꯑꯗꯨꯝ ꯅꯪꯅ ꯍꯥꯏꯅꯔꯣ ꯑꯗꯨꯝ ꯍꯥꯏꯔꯣ ꯌꯥꯔꯦ ꯅꯪꯅ ꯍꯥꯏꯗꯤ ꯅꯪꯅ ꯌꯥꯔꯦꯅꯥ ꯅꯪꯒꯤ ꯑꯣꯏ ꯅꯪꯒꯤ ꯃꯣꯠꯇ ꯌꯥꯔꯦꯅ ꯈꯟꯕ ꯄꯣꯠꯇꯣ ꯑꯗꯨꯝ ꯌꯥꯔꯦ ꯍꯥꯏꯗꯤ ꯌꯥꯝꯅ ꯍꯦꯟꯅ ꯑꯩꯅ ꯑꯗꯨꯝ ꯅꯪꯅ ꯑꯗꯨꯝ ꯑꯩꯉꯣꯟꯗꯒ ꯍꯥꯏꯗꯤ ꯑꯍꯣꯡꯕ ꯂꯩꯔꯒꯗꯤ ꯄꯥꯎ ꯄꯥꯎꯗꯣ ꯑꯗꯨꯝ ꯍꯥꯏꯔꯛꯑꯣ ꯑꯗꯨꯏꯗꯤ ꯑꯗꯨꯝ ꯌꯥꯔꯦ ꯀꯩꯁꯨ ꯑꯀꯥꯏꯕ ꯂꯩꯇꯦꯕꯥ
ꯍꯣꯏ ꯍꯣꯏ ꯌꯥꯏꯌꯦ ꯌꯥꯏꯌꯦ ꯑꯗꯨꯒ ꯁꯩꯔꯦꯜꯗꯣ ꯍꯥꯏꯗꯤ ꯍꯌꯦꯡ ꯃꯔꯨꯞꯇꯣ ꯑꯥ ꯍꯧꯔꯦ ꯈꯣꯠꯂꯦ ꯍꯥꯏꯔꯛꯄꯗꯣ ꯑꯗꯣ ꯑꯩꯅ ꯍꯧꯔꯝꯗꯥꯏꯗ ꯑꯩ ꯅꯪꯉꯣꯟꯗ ꯍꯪꯉꯛꯑꯒꯦ ꯅꯪꯅ ꯄꯥꯝꯕ ꯁꯦꯔꯤꯌꯦꯜꯗꯣ ꯍꯥꯏꯗꯤ ꯅꯪ ꯃꯅꯤꯡꯗ ꯅꯪ ꯍꯧꯖꯤꯛ ꯍꯥꯏꯗꯤ ꯃꯅꯤꯡꯗ ꯂꯧꯅꯤꯡꯕꯒꯤ ꯋꯥ ꯑꯣꯏꯅ ꯍꯥꯏꯕꯅꯤꯅ ꯃꯅꯤꯡꯗ ꯂꯧꯔꯖꯨ ꯑꯍꯥꯟꯕ ꯂꯧꯅꯤꯡꯕꯗꯤ ꯃꯤ ꯌꯥꯝ ꯊꯣꯛꯂꯛꯑꯦꯕ ꯍꯥꯏ ꯗꯤ ꯁꯤ ꯑꯆꯤꯟꯕ ꯁꯤꯖꯤꯟꯅꯅꯤꯡꯕ ꯃꯤ ꯃꯌꯥꯝ ꯑꯣꯏꯕꯒꯤ ꯐꯥꯔꯁ ꯁꯦꯀꯦꯟ ꯊꯥꯔꯠ ꯁ꯭ꯋꯥꯏꯁꯤꯗꯤ ꯑꯗꯨꯝ ꯃꯨꯟꯅꯕꯅꯦꯕ ꯃꯤꯖꯤꯡꯖꯦ ꯑꯌꯥꯝꯕꯅ ꯁꯦꯟꯗꯣꯏꯒ ꯀꯩꯁꯨ ꯈꯟꯅꯗꯦꯕꯀꯣ
ꯑꯣ ꯁꯦꯔꯦꯜꯒꯤ ꯑꯣꯏꯗꯣꯏꯔꯥ ꯑꯣ ꯃꯔꯨꯞ ꯑꯣꯏꯅ ꯃꯔꯨꯞ ꯑꯣꯏꯅ ꯍꯨꯝꯗꯕꯤꯗ ꯁꯦꯔꯤꯌꯦꯜꯒꯤ ꯑꯣꯏꯗꯣꯏꯔꯥ
ꯑꯧ ꯑꯧ ꯑꯋꯣꯠꯄꯤ ꯅꯠꯇ꯭ꯔꯦ ꯃꯔꯨꯞ ꯑꯣꯏꯅ ꯍꯨꯝꯗꯕꯤꯗ ꯁꯦꯔꯤꯌꯦꯜ ꯑꯣꯏꯅ ꯂꯥꯛꯇꯣꯏꯕ ꯑꯩꯅ ꯂꯧꯖꯒꯦ ꯍꯥꯏꯕꯗꯣ ꯑꯗ ꯑꯩꯗꯤ ꯁꯨꯃꯥꯏ ꯇꯧꯕ ꯇꯔꯨꯛꯇ ꯂꯧꯖꯒꯦ ꯑꯗꯨꯃꯥꯏꯅ ꯑꯣꯏꯅ ꯍꯥꯏꯅꯗꯣꯏꯕ ꯏꯁꯥ ꯏꯁꯥꯅ
ꯑꯣ ꯍꯣꯏ ꯑꯗꯨꯗꯤ ꯃꯑꯣꯡ ꯌꯦꯡꯉꯒꯦ ꯍꯥꯏꯗꯤ ꯑꯩ ꯇꯨꯡꯖꯤꯟꯒꯦ ꯈꯜꯂꯤꯕꯅꯤꯅ ꯀꯩꯁꯨ ꯉꯟꯅꯗꯤ ꯂꯧꯅꯤꯡꯇ꯭ꯔꯦꯕꯀꯣ ꯑꯗꯣ ꯃꯔꯛ ꯑꯗꯣ ꯃꯌꯥ ꯅꯛꯁꯜꯂꯒ ꯑꯃꯨꯛ ꯋꯥꯈꯜ ꯈꯟꯒꯦ ꯃꯔꯝꯗꯤ ꯑꯩ ꯍꯥꯏꯗꯤ ꯁꯤꯖꯤꯟꯅꯒꯗꯧ ꯇꯥꯔꯗꯤ ꯑꯗꯨꯋꯥꯏ ꯃꯇꯥꯡꯗ ꯂꯧꯅꯕ ꯑꯩꯒꯤ ꯁꯦꯔꯦꯜꯗꯣ ꯁꯦꯝꯍꯧꯕ ꯌꯥꯏꯗꯅ ꯑꯗꯣ ꯍꯧꯖꯤꯛ ꯍꯧꯖꯤꯛꯀꯤ ꯑꯣꯏꯅꯗꯤ ꯑꯩ ꯀꯩꯁꯨꯝꯇ ꯍꯧꯖꯤꯛ ꯍꯧꯖꯤꯛꯀꯤ ꯑꯣꯏꯅ ꯀꯩꯁꯨ ꯗꯔꯀꯥꯔ ꯑꯣꯏꯗꯕꯅꯤꯅ ꯑꯗꯨꯝ ꯃꯅꯤꯡ ꯋꯥꯏꯗ ꯑꯣꯏꯔꯁꯨ ꯀꯩꯁꯨ ꯀꯥꯏꯗꯦ
ꯎꯝ ꯅꯛꯁꯜꯂꯀꯥꯟꯗ ꯑꯩ ꯑꯗꯨꯝ ꯍꯥꯏꯔꯛꯀꯦꯕ ꯃꯣꯏ ꯑꯌꯥꯝꯕꯅꯅꯦ ꯑꯩꯈꯣꯏ ꯍꯧꯔꯤꯖꯤꯡꯗꯣ ꯑꯥ ꯆꯥꯟꯕꯤ ꯑꯥ ꯀꯃꯥꯏ ꯍꯥꯏꯖꯤꯒꯦ ꯃꯤꯖꯦ ꯎꯝ ꯑꯥ ꯂꯝ ꯑꯃꯒꯤ ꯃꯤ ꯉꯥꯛꯇ ꯅꯠꯇ꯭ꯔꯦ ꯑꯩꯈꯣꯏ ꯑꯩꯅ ꯍꯥꯏꯗꯣ ꯑꯩꯈꯣꯏ ꯂꯥꯏꯔꯤꯛ ꯇꯝꯃꯤꯟꯅꯔꯛꯄ ꯃꯥꯁꯇꯔ ꯇꯧꯃꯤꯟꯅꯔꯛꯄ ꯑꯗꯨꯝꯕ ꯃꯤ ꯉꯥꯛꯇꯅꯦꯕ ꯑꯗꯨꯅ ꯌꯥꯝ ꯎꯝ ꯌꯥꯝꯃꯦ ꯍꯥꯏꯕ ꯃꯥꯁꯇꯔ ꯇꯧꯕ ꯒ꯭ꯔꯦꯖꯨꯋꯦꯠ ꯇꯧꯕ ꯃꯌꯥꯝ ꯄꯨꯟꯖꯜꯂꯦ ꯍꯥꯏꯗꯤ ꯁꯝꯅ ꯍꯥꯏꯔꯕꯗ ꯑꯥ ꯃꯥꯒꯤ ꯃꯃꯥꯟꯅꯕꯤ ꯁꯨꯃꯥꯏꯅ ꯑꯥ ꯅꯪ ꯎꯝ ꯑꯩꯅꯁꯨ ꯅꯪ ꯈꯣꯝꯃꯤ ꯁꯨꯃꯥꯏꯅ ꯅꯪ ꯃꯥ ꯏꯃꯥꯟꯅꯕꯤ ꯌꯥꯎꯕꯗꯨꯅꯖꯨ ꯃꯥꯏ ꯃꯥꯏ ꯃꯌꯥꯝ ꯈꯣꯝꯅꯕꯗꯣ ꯑꯗꯨꯃꯥꯏ ꯇꯧꯋꯦꯕ ꯑꯗꯣ ꯑꯩꯅ ꯍꯥꯏꯕꯗꯣ ꯄꯩꯁꯥꯗꯤꯅꯦ ꯁꯨꯡꯁꯣꯏ ꯍꯥꯏꯗꯤ ꯑꯥ ꯊꯥꯡꯉꯛꯇꯕꯤꯒꯤ ꯊꯡꯉꯛ ꯊꯥꯡꯉꯛꯇ꯭ꯔꯒ ꯋꯥꯅꯕꯤꯗꯣ ꯑꯗꯨꯗꯤ ꯁꯨꯛ ꯂꯩ ꯂꯩꯇꯦ ꯑꯗꯨꯒꯅꯦ ꯌꯥꯝ ꯐꯕ ꯑꯝꯅ ꯑꯩꯖꯦꯟ ꯑꯣꯏꯗꯣꯔꯤꯕ ꯅꯨꯄꯤ ꯅꯨꯄꯤ ꯑꯣꯏꯔꯣ ꯅꯨꯄꯥ ꯑꯣꯏꯔꯣ ꯑꯦꯅꯤ ꯃꯥꯁꯤꯅꯅꯦ ꯀꯩꯅꯣ ꯇꯧꯅꯦꯕ ꯄꯩꯁꯥꯁꯦ ꯍꯥꯏꯗꯤ ꯃꯤꯅ ꯊꯡ ꯃꯉꯣꯟꯗ ꯌꯧꯁꯤꯜꯂꯛꯇꯕ ꯑꯣꯏꯔꯁꯨꯅꯦ ꯃꯉꯣꯟꯗꯒꯤ ꯄꯨꯊꯣꯛꯑꯒ ꯅꯉꯣꯟꯗ ꯁꯝꯅ ꯍꯥꯏꯔꯕꯗ ꯅꯪꯅ ꯐꯪꯗꯣꯔꯦ ꯍꯥꯏꯔꯗꯤ ꯅꯉꯣꯟꯗ ꯑꯗꯨꯝ ꯄꯩꯁꯥꯗꯣ ꯁꯠ ꯂꯥꯎꯅ ꯄꯤꯔꯛꯑꯅꯦꯕ ꯑꯗꯣ ꯑꯃ ꯃꯤꯅ ꯊꯥꯡꯉꯛꯇ꯭ꯔꯤ ꯁꯤ ꯁꯤ ꯊꯪꯥꯡꯉꯛꯇ꯭ꯔꯗꯤ ꯄꯩꯁꯥꯗꯣ ꯁꯨꯗ꯭ꯔꯤ ꯄꯤꯔꯛꯈꯤꯔꯣꯏ ꯍꯥꯏꯕꯗꯣ ꯑꯗꯨꯒꯤ ꯄ꯭ꯔꯣꯕ꯭ꯂꯦꯝꯗꯣ ꯃꯗꯤ ꯁꯨꯛꯊꯣꯛ ꯊꯣꯛꯇ꯭ꯔꯦ ꯁꯤ ꯃꯔꯨꯞꯁꯤꯃ ꯑꯩꯅ ꯌꯥꯎꯔꯛꯄꯁꯦ ꯑꯃ ꯑꯅꯤ ꯁꯨꯔꯕꯅꯦꯕ ꯑꯗꯨꯅ ꯑꯗꯨꯝ ꯁꯠ ꯁꯠ ꯁꯠ ꯑꯩꯒꯤ ꯊꯨꯡꯐꯝ ꯊꯣꯛꯄ ꯁꯦꯔꯦꯜꯗꯣ ꯌꯧꯔꯀꯥꯟꯗ ꯁꯠ ꯁꯠ ꯄꯤꯔꯛꯑꯦꯕ ꯑꯗꯨꯝꯕꯩ ꯍꯥꯏꯔꯗꯤ ꯌꯥꯝ ꯐꯕ ꯑꯩꯅ ꯃꯃꯥꯡ ꯑꯇꯣꯞꯄꯒ ꯌꯥꯎꯕꯗꯣ ꯑꯗꯒꯗꯤ ꯃꯤꯅ ꯄꯤꯁꯜꯂꯛꯇꯦ ꯅꯣꯡꯃ ꯅꯤꯅꯤ ꯆꯣꯟꯊꯔꯛꯀꯦ ꯀꯥꯏ ꯍꯥꯏꯕ ꯌꯥꯎꯋꯦꯕ ꯑꯗꯨꯃꯥꯏꯅ ꯌꯧꯁꯜꯂꯛꯑꯗꯤ ꯋꯥꯈꯟꯗꯣ ꯈꯤꯇꯪ ꯇꯪ ꯀꯩꯍꯥꯢꯗꯣꯢꯅꯣ ꯄꯥꯈꯠꯄ ꯑꯃ ꯂꯥꯛꯏꯗꯅ ꯄꯩꯁꯥꯗꯣ ꯑꯉꯥꯡꯗꯤ ꯅꯠꯇꯝꯅ ꯑꯗꯣ ꯁꯤ ꯃꯔꯨꯞꯁꯤꯃꯗꯤ ꯁꯨꯊꯣꯛ ꯊꯣꯛꯇꯕꯅꯦ
ꯍꯣꯏ ꯑꯗꯨꯏꯗꯤ ꯍꯥꯏꯗꯤ ꯃꯔꯨꯞ ꯍꯥꯏꯗꯤ ꯑꯦꯖꯦꯟ ꯑꯦꯖꯦꯟꯒꯤ ꯃꯈꯥꯁꯨ ꯌꯥꯝꯗꯤ ꯄꯣꯜꯂꯤꯗꯅꯀꯣ ꯑꯗꯨꯅ ꯅꯪꯒꯤ ꯑꯗꯨꯃꯥꯏꯅ ꯍꯥꯏꯗꯤ ꯑꯦꯖꯦꯟꯗꯨꯅ ꯍꯥꯏꯗꯤ ꯃꯤꯅ ꯈꯤꯇꯪ ꯅꯣꯡ ꯅꯤꯅꯤ ꯁꯣꯏꯔꯛꯑꯁꯨ ꯑꯦꯖꯦꯟꯗꯨꯅ ꯀꯩꯅꯣ ꯇꯧꯕ ꯐꯨꯀꯠꯄ ꯉꯝꯕ ꯑꯣꯏꯇꯥꯔ ꯇꯔꯒꯗꯤ ꯃꯌꯥꯝꯗꯣ ꯌꯥꯎꯕ ꯃꯇꯝꯗ ꯄꯨꯛꯅꯤꯡ ꯂꯨꯝꯃꯤꯗꯅ ꯑꯗꯩ ꯊꯥꯖꯕ ꯑꯃꯁꯨ ꯄꯤ ꯄꯤꯗꯅ ꯑꯗꯣ ꯅꯪꯒꯤꯗꯣ ꯑꯗꯨꯃꯥꯏꯅ ꯇꯧꯋꯤ ꯍꯥꯏꯔꯝꯅꯤꯅ ꯌꯥꯝ ꯐꯔꯦ ꯑꯦꯖꯦꯟꯗꯣ ꯍꯥꯏꯗꯤ ꯍꯣꯏ ꯃꯣꯏꯖꯨ ꯎꯝ ꯑꯗꯨ ꯑꯣꯏꯔꯤꯗꯣ ꯃꯁꯥꯒꯤ ꯀꯥꯟꯅꯕ ꯈꯔꯕꯨꯗꯤ ꯐꯪꯉꯤꯅꯦ ꯑꯗꯨꯏ ꯑꯗꯨ ꯐꯪꯖ ꯇꯥꯔꯒꯁꯨ ꯃꯌꯥꯝꯅ ꯖꯨ ꯃꯥꯗꯣ ꯃꯌꯥꯝꯒꯤ ꯁꯣꯏꯗꯅ ꯄꯤꯕ ꯉꯝꯕ ꯃꯤ ꯑꯃ ꯑꯣꯏ ꯍꯥꯏꯔꯤꯕꯅꯤꯅ ꯑꯗ ꯑꯗꯨꯅ ꯍꯦꯟꯅ ꯃꯔꯨ ꯑꯣꯏꯔꯛꯏꯗꯅ ꯍꯌꯦꯡ ꯁꯣꯏꯕ ꯍꯥꯏꯁꯦ ꯃꯤ ꯈꯨꯗꯤꯡꯃꯛꯇꯨ ꯃꯤ ꯃꯌꯥꯝꯁꯦ ꯂꯣꯏꯅ ꯇꯝꯕ ꯉꯝꯕ ꯅꯠꯇꯦ ꯑꯗꯨꯗꯨꯅ ꯅꯣꯡꯃ ꯐꯥꯗꯣꯛ ꯑꯃꯅ ꯑꯅꯤꯅ ꯁꯣꯏꯨꯔꯛꯑꯁꯨ ꯑꯦꯖꯦꯟꯗꯨꯅ ꯃꯥꯅ ꯗꯥꯏꯇ ꯄꯨ ꯉꯝꯕ ꯑꯣꯏꯔꯗꯤ ꯑꯩꯈꯣꯏ ꯀꯩꯁꯨ ꯋꯥꯅꯤꯡꯉꯥꯏ ꯑꯣꯏꯗꯦꯗꯅ ꯑꯗꯨꯅ ꯅꯪꯒꯤꯗꯣ ꯑꯗꯨꯃꯥꯏꯅ ꯇꯧꯋꯦ ꯍꯥꯏꯕꯗꯣ ꯌꯥꯝ ꯐꯔꯦ ꯑꯩ ꯑꯩꯅꯅꯦ ꯅꯪꯁꯨ ꯑꯗꯨꯒꯤꯗꯣ ꯑꯗꯨꯝ ꯌꯥꯎꯋꯦ ꯈꯣꯠꯂꯦ ꯍꯥꯏꯕꯗꯨꯗ ꯑꯗꯨ ꯑꯣꯏꯇꯥꯔꯒꯗꯤ ꯅꯪꯒꯤꯗꯨ ꯁꯨ ꯍꯥꯏꯗꯤ ꯌꯥꯝꯅ ꯀꯩ ꯇꯧꯕ ꯃꯐꯝ ꯑꯣꯏꯔꯝꯃꯔꯣꯏ ꯊꯥꯖꯕ ꯌꯥꯕ ꯃꯐꯝ ꯑꯣꯏꯃꯅꯤꯅ ꯈꯜꯂꯒ ꯑꯩꯗꯣ ꯍꯪꯒꯦ ꯌꯥꯎ ꯇꯥꯔ ꯌꯥꯔꯒꯗꯤ ꯅꯪꯒꯤꯗꯨꯗ ꯌꯥꯎꯒꯦ ꯑꯩꯁꯨꯅ ꯈꯜꯂꯝꯕꯅꯦꯕ ꯑꯗꯨꯒꯤ ꯍꯪꯉꯛꯄ
ꯎꯝ ꯆꯨꯝꯃꯦ ꯅꯤꯌꯣꯝꯁꯨ ꯅꯤꯌꯣꯝꯅꯤꯗ ꯍꯥꯏꯗꯤ ꯃꯔꯨꯞ ꯈꯨꯗꯤꯡꯃꯛ ꯑꯦꯖꯦꯟ ꯃꯥꯅ ꯃꯤꯅ ꯄꯤꯔꯛꯇ꯭ꯔꯁꯨ ꯃꯥꯅ ꯉꯝꯅꯕ ꯍꯥꯏꯗꯤ ꯑꯦꯖꯦꯟꯒꯤꯅ ꯑꯩꯈꯣꯏꯅ ꯁꯤꯌꯔ ꯑꯃ ꯀꯝꯄꯜꯁ ꯔꯤ ꯈꯥꯏꯗꯣꯛꯏꯟꯗꯅ ꯑꯗꯨꯝ ꯃꯔꯨꯞ ꯈꯨꯗꯤꯡꯃꯛꯇ ꯑꯗꯨꯅ ꯃꯥꯅ ꯃꯁꯥꯅ ꯈꯪꯅ ꯉꯝꯅꯕ ꯄꯨꯊꯣꯛꯀꯗꯝꯅꯦꯕ ꯑꯗꯨ ꯇꯧꯗꯕꯗꯨꯅꯦꯕ ꯃꯌꯥꯝ ꯕꯦꯔꯥ ꯀꯥꯟꯅꯩꯖꯦ ꯆꯍꯤꯛ ꯆꯔꯥꯡ ꯅꯥꯏꯅꯔꯒ ꯊꯕꯛ ꯑꯥ ꯍꯥꯏꯗꯤ ꯃꯔꯨꯞꯇꯨ ꯌꯥꯎꯔꯦꯁꯨ ꯊꯣꯛꯄ ꯌꯥꯝ ꯋꯥꯈ ꯈꯜ ꯅꯨꯡꯉꯥꯏꯅꯗꯕ ꯑꯩ ꯃꯃꯥꯡꯗ ꯌꯥꯎꯒ꯭ꯔꯦꯕ ꯑꯃ ꯑꯇꯣꯞꯄ ꯑꯃꯒꯤ ꯁꯤꯅ ꯁꯤꯒꯤ ꯃꯔꯨꯞ ꯀꯥꯡꯕꯨꯁꯤ ꯅꯠꯇꯕꯤꯅꯤꯗ ꯉꯦꯕꯀꯣ ꯑꯗꯨꯒꯅꯦ ꯑꯥ ꯅꯨꯃꯤꯠ ꯅꯤꯅꯤ ꯍꯨꯝꯅꯤ ꯌꯥꯝ ꯀꯨꯏ ꯉꯥꯏꯊꯕꯗꯣ ꯇꯧꯋꯦꯕ ꯑꯗꯣ ꯃꯥꯅ ꯄꯤꯕꯨꯗꯤ ꯄꯤꯔꯛꯑꯦ ꯍꯥꯏꯕꯨ ꯅꯣꯡ ꯅꯤꯅꯤꯗꯨꯗ ꯃꯥꯅ ꯐꯤꯛꯁ ꯇꯧꯈꯤꯕ ꯅꯨꯃꯤꯠꯇꯨꯗ ꯄꯤꯔꯛꯇꯕꯒꯤ ꯈꯤꯇꯪ ꯋꯥꯈꯟꯗ ꯅꯨꯡꯉꯥꯏꯍꯟꯗꯕꯗꯣ ꯊꯣꯛꯑꯦꯕ ꯑꯗꯣ ꯄꯩꯁꯥꯗꯨꯅ ꯂꯤꯁꯤꯡ ꯑꯃ ꯑꯅꯤꯅꯤ ꯍꯥꯏꯕ ꯃ ꯑꯃ ꯑꯅꯤꯅꯦ ꯍꯥꯏꯗꯤ ꯐꯕꯀꯣ ꯅꯠꯇꯕꯅꯤꯅ ꯆꯥꯝꯃꯛ ꯄꯥꯝꯃꯛꯄꯅꯤꯅ ꯇꯧꯋꯦ ꯍꯥꯏꯇꯥꯔꯦ
ꯄꯥꯈꯠꯄꯅꯦ ꯍꯥꯏꯕ ꯄꯩꯁꯥꯒꯤ ꯊꯕꯛꯇꯣ ꯑꯩꯈꯣꯏꯗꯤ ꯌꯥꯝꯅ ꯍꯦꯛꯇ ꯂꯩꯗꯅ ꯇꯧꯕ ꯅꯠꯇꯕꯅꯤꯅ ꯑꯗꯨ ꯄꯩꯁꯥ ꯄꯥꯏꯕ ꯃꯤ ꯑꯃꯗꯗꯤ ꯑꯗꯨꯒꯤ ꯄꯩꯁꯥꯗꯣ ꯀꯩꯁꯨ ꯅꯠꯂꯝꯃꯣꯏ ꯑꯗꯨ ꯑꯣꯏꯇꯥꯔꯁꯨ ꯑꯩꯈꯣꯏꯗꯗꯤ ꯌꯥꯝꯕꯅꯤꯅ ꯑꯗꯨ ꯈꯤꯇꯪꯗ ꯃꯥꯡꯕ ꯃꯇꯝꯗ ꯑꯩꯈꯣꯏ ꯌꯥꯝ ꯁꯣꯛꯇꯣꯏꯅꯤ ꯑꯩꯈꯣꯏꯗꯗꯤ ꯑꯗꯨꯗꯨꯅ ꯈꯤꯇꯪ ꯅꯨꯃꯤꯠꯀꯥꯗꯣ ꯆꯞ ꯆꯞ ꯆꯥꯅ ꯇꯧꯕ ꯈꯣꯠꯄꯗꯣ ꯑꯗꯨꯒꯤ ꯑꯣꯏꯔꯗꯤ ꯑꯩꯈꯣꯏꯅꯁꯨ ꯗꯨꯨ ꯃꯤꯒꯤꯗꯁꯨ ꯉꯝꯅꯕ ꯍꯣꯠꯅꯩ ꯃꯤꯅꯁꯨ ꯑꯩꯈꯣꯏꯒꯤꯗ ꯍꯣꯠꯅꯔ ꯑꯃꯒ ꯑꯃꯒ ꯊꯥꯖꯅꯩꯗꯅ
ꯃꯥꯅꯦ ꯃꯥꯅꯦ ꯍꯥꯏꯗꯤ ꯑꯩꯈꯣꯏꯅ ꯄꯩꯁꯥꯗꯣ ꯋꯥꯅ ꯊꯥꯡꯖꯕꯅꯤꯅ ꯇꯔꯥꯏ ꯇꯔꯥꯏ ꯊꯥꯡꯗꯦ ꯍꯥꯏꯕ ꯋꯥꯅ ꯑꯩꯈꯣꯏꯗꯤ ꯊꯕꯛꯁꯨ ꯊꯨꯞ ꯄꯩꯁꯥ ꯊꯣꯛꯆꯗ꯭ꯔꯤꯅꯤꯅ ꯏꯁꯝ ꯁꯝꯅ ꯑꯗꯨꯅ ꯋꯥꯕꯅꯤꯅ ꯑꯗꯨꯃꯥꯏꯅ ꯇꯧꯕꯗꯣ ꯌꯥꯝ ꯄꯥꯈꯠꯍꯜꯂꯦꯕ
ꯍꯣꯏ ꯑꯗꯨꯗꯤ ꯎꯝ ꯑꯩ ꯑꯗꯨꯝ ꯁꯨꯛꯁꯣꯏ ꯁꯣꯏꯗꯅꯗꯤ ꯌꯥꯎꯔꯅꯤ ꯑꯗꯨ ꯑꯩ ꯍꯥꯏꯐꯦꯠ ꯀꯥꯕꯣꯛ ꯁꯥꯕꯣꯛ ꯑꯗꯨꯒꯤ ꯋꯥ ꯂꯦꯞꯅꯕ ꯍꯧꯔꯛꯑꯀꯥꯟꯗ ꯑꯩꯉꯣꯟꯗ ꯍꯥꯏꯐꯦꯠ ꯍꯥꯏꯔꯛꯑꯣ ꯑꯗꯨꯒ ꯁꯦꯔꯦꯜꯒꯤ ꯀꯩꯒꯤꯗꯣ ꯑꯩ ꯑꯗꯨꯝ ꯈꯜꯂꯒ ꯍꯥꯏ ꯍꯥꯏꯔꯛꯑꯒꯦ ꯃꯤ ꯀꯌꯥ ꯌꯥꯎꯗꯣꯏꯅꯣ ꯍꯥꯏꯕꯒꯤ ꯃꯇꯨꯡ ꯢꯟꯅ
ꯍꯣꯏ ꯍꯣꯏ ꯑꯗꯨꯗꯨꯒ ꯍꯣꯏ ꯍꯣꯏ ꯑꯗꯨꯒ ꯅꯪꯒꯤ ꯃꯤꯡꯗꯣ ꯑꯗꯨꯗꯤ ꯑꯩ ꯀꯝꯄꯜꯁꯔꯤ ꯏꯁꯤꯟꯈ꯭ꯔꯒꯦ ꯀꯣ